ꯍꯜꯂꯣ ꯇꯥꯕ꯭ꯔꯣ
ꯇꯥꯏꯌꯦ ꯇꯥꯏꯌꯦ ꯇꯥꯏꯌꯦ ꯑꯩ ꯀꯒꯤꯅꯣ ꯃꯈꯣꯟ ꯀꯟꯗꯦ
ꯉꯥꯏꯍꯥꯛ ꯂꯩꯗꯤ ꯀꯜꯂꯅꯤ ꯑꯩꯒꯤ ꯁꯄꯤꯀꯔꯗꯣ ꯈꯪꯗꯦ ꯑꯩꯒꯤ ꯁꯄꯤꯀꯔꯅ
ꯆꯥꯛ ꯆꯥꯔꯕ꯭ꯔꯣ
ꯑꯧ ꯆꯥꯔꯦ ꯉꯁꯥꯏ ꯆꯥꯔꯦꯗ ꯈꯣꯏꯗꯤ ꯅꯣꯏꯗꯤ ꯑꯥ ꯅꯣꯏ ꯀꯩ ꯁꯝ ꯈꯣꯏ ꯉꯔꯥꯡ ꯅꯦꯝ ꯍꯥꯎꯕ ꯆꯤꯀꯟꯗꯣ ꯑꯗꯨ ꯆꯥꯥꯏ
ꯑꯣ
ꯉꯁꯤꯀꯣꯛ ꯌꯥꯝ ꯆꯤꯛꯑꯦꯅꯦ ꯅꯣꯏꯗꯤ
ꯑꯥ ꯍꯧꯖꯤꯛꯃꯛꯅ ꯆꯥꯕ ꯂꯣꯏꯔꯒ ꯂꯩꯌꯦ
ꯀꯩ ꯀꯩ ꯍꯦꯟꯖꯥꯡ
ꯗꯥꯎꯁꯨ ꯆꯥꯏꯌꯦ ꯑꯗꯨꯒ ꯎꯝ ꯁꯟꯁꯁꯨ ꯆꯌꯦ ꯑꯥꯂꯨ ꯏꯟꯁꯪꯁꯨ ꯆꯥꯏ ꯀꯥꯡꯁꯣꯏꯁꯨ ꯆꯥꯏ
ꯌꯟꯅ ꯅꯤꯀꯣ ꯌꯥꯝ ꯆꯒꯅꯨ
ꯀꯩꯁꯨ ꯀꯥꯏꯗꯦꯗ ꯅꯣꯏꯕꯗꯨꯗꯤ ꯍꯤꯡꯔꯤ ꯀꯥꯟꯗ ꯆꯥꯗ꯭ꯔꯗꯤ ꯃꯣꯏ
ꯆꯨꯝꯃꯦ ꯆꯨꯝꯃꯦ ꯑꯗꯨꯁꯨ ꯆꯨꯝꯃꯦ ꯑꯗꯨꯗꯤ ꯌꯥꯝ ꯆꯨꯝꯕ ꯋꯥꯍꯩꯅꯦ ꯁꯤꯈ꯭ꯔ ꯃꯇꯨꯡꯗ ꯆꯥꯅꯤꯡꯉꯗꯣ ꯆꯥꯕ ꯐꯪꯉꯔꯣꯏꯕꯀꯣ
ꯍꯣꯏ ꯍꯣꯏ ꯑꯗꯨꯅꯤ ꯄꯩꯁꯥ ꯂꯩꯗꯕꯒꯤ ꯋꯥꯅꯦ ꯂꯩꯔꯗꯤ ꯑꯗꯨꯝ ꯆꯥꯔꯒ ꯂꯩꯒꯗꯧꯕ
ꯑꯗꯨꯅꯤꯅꯦ ꯑꯩꯈꯣꯏꯁꯨꯅꯤꯅꯦ ꯄꯩꯁꯥ ꯂꯩꯔꯗꯤ ꯑꯗꯨꯝ ꯆꯥꯔꯒ ꯂꯩꯒꯅꯤ ꯀꯩꯗꯧꯔꯤꯅꯣ ꯍꯧꯖꯤꯛꯇꯤ
ꯑꯩꯒꯤ ꯃꯥꯏꯁꯦ ꯑꯃꯨꯛꯀ ꯀꯩꯅꯣ ꯇꯧꯒ
ꯀꯔꯤ ꯄꯤꯝꯄꯜ
ꯍꯥ
ꯀꯥ ꯊꯣꯛꯄꯅꯣ ꯄꯤꯝꯄꯜꯁ ꯊꯣꯛꯄ꯭ꯔꯣ
ꯑꯣ ꯃꯨꯜ ꯊꯣꯛꯄ ꯍꯧꯔꯦ ꯑꯗꯨꯒꯤ ꯇ꯭ꯔꯤꯃꯦꯟ ꯆꯊꯔꯤ
ꯅꯍꯥꯟ ꯇꯥꯏꯕꯗ ꯇꯥꯏꯗ꯭ꯔꯤꯕ꯭ꯔꯥ ꯀꯩꯒꯤꯅꯣ
ꯍꯥ
ꯅꯍꯥꯟ ꯇꯥꯏꯕꯗꯣ ꯇꯥꯏꯕ ꯂꯣꯏꯈ꯭ꯔꯕꯒꯤꯔꯥ ꯀꯩꯒꯤꯅꯣꯕ
ꯑꯗꯨ ꯇꯩꯗ꯭ꯔꯕꯅꯦꯕꯀꯣ ꯑꯩꯗꯣ
ꯑꯣ
ꯑꯃꯨꯛꯒ ꯊꯣꯛꯄꯒꯤ ꯈꯔ ꯇꯥꯏꯕ ꯍꯧꯔꯦ
ꯑꯖꯨꯝ ꯇꯥꯏꯔ ꯂꯩꯑꯣ ꯀꯩꯅꯣ ꯅꯪꯁꯨꯒꯣ
ꯑꯗꯨꯕꯨ ꯁꯤꯒꯨꯝꯕꯁꯨ ꯀꯣꯛꯈꯤꯕ ꯇꯥꯏꯃꯛꯅꯁꯨ
ꯀꯩꯅꯣ ꯄꯋꯔ ꯀꯟꯕ꯭ꯔꯣ
ꯈꯪꯗꯦꯅꯦ ꯃꯣꯏꯅ ꯍꯥꯏꯕꯗꯣ ꯁꯤꯒꯨꯝꯕꯗꯣ ꯀꯟꯗꯤ ꯀꯟꯕ ꯃꯥꯜꯂꯦꯗ
ꯀꯝꯕꯒꯤ ꯑꯣꯏꯔꯝꯅꯤ ꯍꯥꯏꯕꯗꯤꯀꯣ ꯇꯩꯕ ꯀꯥꯟꯗ ꯑꯩꯈꯣꯏꯒꯤ ꯀꯩꯅꯣꯁꯤꯡꯗꯣ ꯊꯣꯛꯄꯗꯣ ꯁꯦꯜꯁꯤꯡꯗꯣ ꯊꯣꯛꯑꯦꯕ ꯁꯀꯤꯟꯗ
ꯑꯣ ꯑꯣ ꯍꯧꯖꯤꯛ ꯀꯂꯝꯅꯤ ꯍꯣꯏ ꯅꯍꯥꯟ ꯅꯍꯥꯟ ꯑꯩꯈꯣꯏ ꯇꯥꯏꯕꯗꯣ ꯑꯗꯨꯒꯨꯝꯕ ꯑꯣꯏꯔꯝꯅꯤ
ꯍꯥꯥ
ꯃꯃꯜꯗꯤ ꯇꯥꯡꯕ꯭ꯔꯣ ꯍꯣꯡꯕ꯭ꯔꯣ
ꯑꯩꯒꯤꯗꯨꯒꯣ ꯑꯩꯅ ꯍꯧꯖꯤꯛ ꯄꯥꯏꯔꯤꯕꯗꯤ ꯑꯣꯟꯂꯤ ꯇꯨ ꯍꯟꯗ꯭ꯔꯦꯠ
ꯍꯣꯡꯕꯗꯤ ꯅꯨꯡꯉꯥꯏꯇꯕꯅꯤ ꯍꯥꯏꯗꯤ ꯏꯐꯦꯛ ꯂꯩꯕꯅꯦꯕ ꯑꯣ
ꯅꯦ ꯑꯗꯨꯒ ꯑꯁꯤꯁꯤꯅ ꯈꯔ ꯇꯥꯡꯕꯀꯣ ꯑꯁꯤꯁꯤꯅ ꯈꯔ ꯍꯣꯡꯕꯀꯣ ꯑꯗꯨꯒ ꯑꯃ ꯀꯩꯅꯣ ꯑꯃ ꯌꯥꯎꯕꯗꯨꯅ ꯐꯣꯔ ꯍꯟꯗ꯭ꯔꯦꯠ ꯁꯝꯊꯤꯡ ꯅꯦ ꯕꯥꯏ ꯆꯞ ꯃꯥꯟꯅꯕꯅꯦ ꯃꯥꯒꯤ ꯃꯃꯤꯡꯗꯤꯀꯣ
ꯑꯣ ꯄꯣꯠ ꯄꯣꯠ ꯑꯇꯥꯡꯕꯗꯣ ꯄꯣꯠ ꯇꯥꯡꯕꯗꯨꯗꯤ ꯏꯐꯦꯛ ꯀꯌꯥ ꯂꯩꯗꯕꯅꯤ ꯑꯗꯣ ꯍꯣꯉꯔꯒ ꯌꯥꯝ ꯏꯐꯦꯛꯇꯤꯞ ꯑꯣꯏꯕꯗꯣ
ꯎꯝ
ꯍꯧꯖꯤꯛꯃꯛꯆꯥ ꯏꯐꯦꯛ ꯌꯥꯝꯕꯅꯦꯕ
ꯑꯥ ꯍꯣꯏ ꯑꯩꯒꯤꯗꯣ ꯀꯩꯅꯣ ꯌꯧꯗꯕ ꯑꯗꯨꯅ ꯈꯔꯗꯤ ꯀꯟꯗꯤ ꯀꯟꯕ ꯃꯥꯜꯂꯦ ꯑꯗꯨꯕꯨꯀꯣ ꯍꯥꯏꯕꯗꯤꯀꯣ ꯂꯩꯗꯅ ꯃꯤꯁꯨ ꯍꯥꯏꯕꯗꯤ ꯃꯥꯟꯅꯕ ꯆꯨꯅꯕ ꯆꯨꯅꯗꯕ ꯃꯣꯏꯒꯤ ꯏꯁꯀꯤꯟ ꯑꯗꯨꯝ ꯂꯩꯏꯗꯅ ꯄꯥꯛꯇꯕꯗꯣ ꯑꯣ ꯑꯗꯨꯒꯨꯝꯕꯗꯣ ꯑꯩꯉꯣꯟꯗꯗꯤ ꯁꯤꯅ ꯄꯥꯛꯑꯦꯕ
ꯑꯣ
ꯑꯩꯒꯤ ꯏꯆꯦꯅ ꯄꯥꯏꯕꯗꯨꯗꯤ ꯎꯝ ꯑꯇꯥꯡꯕꯗꯨꯅꯦꯕ ꯃꯥꯅ ꯄꯥꯏꯕꯗꯣ
ꯎꯝ
ꯃꯥꯅ ꯍꯥꯏꯕꯗꯤ ꯌꯥꯝ ꯇꯩꯔꯁꯨꯀꯣ
ꯑ
ꯑꯦꯛꯁꯟ ꯄꯥꯟꯗꯕꯗꯣ
ꯑꯣ ꯃꯥꯒꯤ ꯃꯣꯠ ꯆꯥꯟꯅꯗꯕ ꯑꯣꯏꯔꯝꯅꯤ
ꯎꯝ ꯐꯥꯔꯁꯇꯗꯤ ꯐꯖꯅ ꯐꯩ ꯍꯥꯏꯕꯗꯤ ꯎꯝ ꯍꯥꯏꯕꯗꯤꯀꯣ ꯀꯔꯤ ꯍꯥꯏꯁꯤꯔꯥ ꯑꯥ ꯊꯣꯛꯑꯦꯕ ꯆꯦꯟꯖ ꯇꯧꯕꯗꯣ ꯐꯖꯅ ꯈꯪꯉꯦꯕ ꯑꯗꯨꯕꯨ ꯄꯥꯏ ꯄꯥꯏꯔꯒ ꯀꯣ ꯀꯨꯏꯔꯗꯤ ꯊꯣꯛꯇꯕꯗꯣ ꯈꯪꯗ꯭ꯔꯕ
ꯑꯗꯨ ꯅꯍꯥꯟ ꯄꯤꯝꯄꯜ ꯁꯧꯕꯁꯨ ꯁꯣꯛꯇ꯭ꯔꯗꯤ ꯌꯥꯔꯦꯗꯅ ꯑꯗꯨꯝ ꯇꯩꯔꯒ ꯂꯩꯔꯒ ꯍꯦꯟꯅ ꯍꯦꯟꯅ ꯀꯩꯅꯣ ꯇꯧꯒꯦ ꯍꯥꯏꯕꯁꯤ ꯁꯨꯡꯌꯥ ꯌꯥꯔꯣꯏꯗ ꯃꯤ ꯃꯤ ꯂꯣꯏꯅꯃꯥꯒꯤ
ꯃꯥꯗꯣ ꯌꯥꯝꯕꯅꯦ ꯑꯗꯨ ꯍꯥꯏꯕꯗꯤꯀꯣ
ꯎꯝ
ꯑꯃꯨꯒ ꯐꯥꯔꯁꯗꯗꯤ ꯌꯥꯝ ꯑꯦꯐꯦꯛꯇꯤꯞ ꯑꯣꯏꯔꯒ ꯀꯨꯏꯔꯛꯄ ꯀꯥꯟꯗ ꯑꯦꯐꯦꯛꯇꯤꯞ ꯑꯣꯏꯗ꯭ꯔꯕ ꯍꯥꯏꯕꯗꯤ ꯑꯗꯨꯝ ꯎꯝ ꯀꯥꯟꯅꯗ꯭ꯔꯕꯗꯣ ꯊꯧ ꯑꯗꯨꯝ ꯊꯧꯔꯒ ꯂꯩꯈ꯭ꯔꯕ
ꯑꯣ
ꯅꯪ ꯀ꯭ꯧꯕ꯭ꯔꯣ
ꯑ ꯎꯝ ꯍꯣꯏ ꯍꯣꯏ ꯑꯗꯨꯅꯦꯗꯥ ꯍꯣꯏ ꯆ ꯆ
ꯅꯍꯅꯣ ꯑꯕꯣꯛꯔꯣ
ꯑꯥ ꯍꯣꯏ ꯍꯣꯏ ꯎꯝ ꯀꯗꯥ ꯔꯃꯄꯦ ꯆ ꯑꯣ ꯐꯖꯩ ꯐꯖꯩ ꯑ ꯍꯣꯏ ꯑꯁꯤꯒꯤ ꯁꯨꯠ ꯑꯣꯏꯕ꯭ꯔꯥ ꯑꯕꯦ ꯁꯤꯁꯦ ꯐꯖꯩ ꯑ ꯑꯁꯤ ꯑꯁꯤ ꯐꯤꯁꯤꯗꯤ ꯅꯪꯒꯤ ꯌꯥꯝ ꯇꯟꯂꯦ ꯁꯤꯁꯦ ꯌꯥꯝ ꯇꯥꯡꯅ ꯎꯏꯌꯦ ꯇꯥꯡꯁꯨ ꯇꯥꯡꯉꯔꯝꯒꯅꯤ ꯎꯝ ꯌꯥꯝ ꯀꯩꯅꯣ ꯃꯥꯥꯟꯈ꯭ꯔꯦꯗꯣ ꯍꯥꯏꯕꯗꯤ ꯑꯍꯟ ꯑꯣꯏꯅ ꯎꯗ꯭ꯔꯦꯕ ꯅꯪꯒꯤ ꯁꯝꯗꯣ ꯑꯃꯨꯛꯀ ꯕ꯭ꯂꯦꯛ ꯑꯣꯏ ꯈ꯭ꯔꯕꯅꯤꯅꯀꯣ ꯅꯍꯥꯟꯗꯤ ꯑ ꯀꯩꯅꯣ ꯋꯥꯏꯠ ꯋꯥꯏꯠ ꯦ ꯍꯥꯏꯅ ꯀ ꯎꯝ ꯌꯥꯝ ꯍꯧꯖꯦꯥꯏ ꯁ꯭ꯔꯦꯁ ꯐ ꯁꯔꯗꯤꯁꯨꯁꯨ ꯑꯉꯥꯡꯒꯨꯝꯅ ꯐꯤꯔꯣ ꯑꯉꯥꯡꯔ ꯃꯅꯤ ꯁ ꯅꯣꯕꯜ ꯍꯗꯤ ꯑꯗꯨꯝ ꯈꯪꯦ ꯑꯩꯅ ꯁꯤ ꯆꯔꯁ ꯀꯥꯐꯤ ꯍꯥꯏ ꯑꯁꯤ ꯀꯩꯅꯣ ꯑꯣꯏꯕꯅꯤꯗ ꯅꯍꯥꯟ ꯑꯩꯒꯤ ꯃꯣꯏ ꯃꯨꯝꯕꯥꯏ ꯆꯠꯂꯒ ꯂꯥꯛꯇ꯭ꯔꯥ ꯑꯗꯨꯒꯤꯀꯣ ꯃꯤ ꯂꯅ ꯑꯃꯒꯤ ꯐꯨꯔꯤꯠ ꯂꯧꯕꯤꯕꯒꯤ ꯋꯥꯅꯤꯗ
ꯑꯣ
ꯎꯝ ꯑꯁꯤ ꯑꯁꯤ ꯀꯩꯅꯣ ꯀꯩꯅꯣꯣꯔꯣꯝꯗ ꯂꯩꯕ ꯏꯝꯐꯥꯜꯗ ꯂꯩꯗꯕ ꯃꯣꯏꯒꯤꯁꯨ ꯂꯣꯏꯅꯃꯛ ꯂꯩꯕꯤꯕꯒꯤꯀ ꯋꯥꯅꯤꯗ
ꯅꯪꯒꯤꯗꯤ ꯂꯩꯕꯤꯗ꯭ꯔꯣ
ꯍꯥ
ꯅꯪꯒꯤꯗꯤ ꯂꯩꯕꯤꯗ꯭ꯔꯣ
ꯑ ꯑꯩꯒꯤꯗꯨ ꯑꯩꯒꯤꯁꯨ ꯑꯩꯅ ꯍꯥꯏꯕꯗꯤꯀꯣ ꯑꯩꯅ ꯄꯥꯝꯕ ꯃꯣꯏꯁꯨ ꯑꯩꯒꯤ ꯀꯩꯅꯣ ꯄꯥꯝꯕꯗꯤ ꯈꯪꯗꯕꯅꯤꯅꯀꯣ ꯍꯥꯏꯕꯗꯤ ꯀꯩꯅꯣ ꯑꯣꯏꯗꯕꯅꯤꯅ ꯂꯧꯗꯤ ꯖꯤꯟꯗꯣ ꯑꯩꯅ ꯖꯤꯟ ꯂꯧꯕꯤꯑꯕ
ꯑꯣ ꯑꯣ ꯅꯪ ꯅꯍꯥꯟ ꯍꯥꯏꯕꯗꯣ
ꯑꯥ ꯑꯥ
ꯂꯧꯕꯤꯌꯦ ꯍꯥꯏꯕꯗꯤ ꯀꯩꯅꯣ ꯑꯣꯏꯗꯕ ꯑꯩꯈꯣꯏꯒꯤꯅ ꯄꯥꯝꯕꯗꯣ ꯈꯪꯗꯕꯗꯣ
ꯍꯩ ꯇꯥꯛ ꯑꯍꯟꯗꯤ ꯃꯣꯏ ꯏ ꯇꯦꯁꯇꯣ ꯑꯃꯨꯛ ꯌꯥꯝ ꯇꯣꯡꯍꯜꯂꯦꯕꯀꯣ
ꯍꯣꯏ ꯍꯣꯏ ꯑꯗꯨꯒꯤꯅꯦ ꯑꯗꯣ ꯑꯩꯒꯤ ꯖꯤꯟꯗꯨꯁꯨ ꯑꯗꯨꯨꯝ ꯆꯥꯎꯗꯤ ꯆꯥꯎꯕꯅꯤ ꯐꯖꯗꯤ ꯐꯖꯩ ꯑꯗꯨꯝ ꯍꯥꯏꯕꯗꯤ ꯑꯩꯗꯤ ꯌꯥꯝ ꯐꯖꯒꯗꯧ ꯃꯥꯟꯗꯝꯅꯦ ꯃꯣꯏꯅ ꯂꯩꯔꯔꯗꯤꯀꯣ ꯍꯥꯏꯕꯗꯤ ꯑꯍꯟꯁꯤꯡꯗꯤ ꯃꯣꯏꯒꯤ ꯇꯣꯉꯥꯜꯂꯦꯗꯅ
ꯍ
ꯑꯗꯨ ꯑꯣꯏꯕꯅꯦ ꯑꯗꯨꯕꯨ ꯑꯗꯨꯝ ꯀꯩꯅꯣ ꯐꯖꯗꯤ ꯐꯖꯩ ꯑꯗꯨꯒ ꯀꯣ ꯑꯩꯀꯣ ꯑ ꯑꯃꯃ ꯇꯧꯕꯅꯦ ꯑꯗꯣ ꯍꯥꯏꯕꯗꯤ ꯁꯤꯝꯄꯜꯒꯤ ꯐ꯭ꯔꯥꯎ ꯍꯥꯏꯔꯒꯀꯣ
ꯎꯝ
ꯀꯩꯅꯣ ꯁꯤꯝꯝꯕꯜꯗꯤ ꯎꯏ ꯑꯗꯨꯕꯨ ꯑꯗꯨ ꯂꯧꯗꯤ ꯂꯧꯕꯅꯦ
ꯑꯥ
ꯑꯗꯣ ꯑ ꯑꯩꯒꯤ ꯑꯕꯣꯛꯅ ꯃꯥꯒꯤꯗꯃꯛ ꯂꯩꯔꯛꯄ ꯑꯗꯨ ꯃꯥꯒꯤꯗꯃꯛ ꯂꯩꯔꯛꯔꯕ ꯑꯗꯨ ꯑꯁꯤ ꯑꯩꯈꯣꯏꯒꯤ ꯀꯩꯅꯣꯗꯒꯤ ꯂꯩꯕꯅꯦ ꯑꯩꯈꯣꯏꯒꯤ ꯃꯅꯥꯛꯇ ꯂꯩꯕꯀꯣ ꯑꯗꯨ ꯈꯣꯏꯗꯒꯤ ꯂꯩꯕꯅꯦꯕ
ꯑꯣ
ꯁꯤꯖꯟ ꯀꯂꯦꯛꯁꯟ ꯂꯩꯒꯗ꯭ꯔꯥ ꯑꯗꯨꯗꯒꯤ ꯂꯧꯗꯤ ꯂꯧꯕꯅꯦ ꯑꯗꯣ ꯀꯩꯅꯣ ꯑꯣꯏꯕ ꯃꯥꯅ ꯁꯚꯦꯟ ꯍꯟꯗ꯭ꯔꯦꯗ ꯄꯤꯔꯒ ꯂꯧꯕ
ꯑꯣ
ꯑꯗ ꯃꯥꯗꯣ ꯑꯃꯨꯛꯀ ꯀꯩꯅꯣ ꯇꯧꯗꯕ ꯑꯗꯨꯒꯤ ꯑꯩꯅ ꯂꯧꯈ꯭ꯔꯕꯅꯦ
ꯑꯣ
ꯑꯗꯨꯝ ꯁꯤꯝꯄꯜꯗꯤ ꯑꯣꯏꯕꯅꯦ ꯍꯥꯏꯕꯗꯤ ꯆꯥꯎꯔꯒ ꯖꯁ ꯑꯗꯨꯗꯤ ꯐ꯭ꯔꯣꯛ ꯑꯃ ꯀꯩꯅꯣ ꯑꯩꯅ ꯍꯥꯞꯇ꯭ꯔꯥ ꯍꯥꯏꯕꯗꯤ ꯑ ꯅꯍꯥꯟ
ꯏꯁ꯭ꯀꯤꯟ ꯀꯂꯔꯗꯣ
ꯑꯥ ꯑꯥ ꯑꯗꯨꯒꯨꯝꯕ ꯖꯁ ꯑꯗꯨꯗꯒꯤꯗꯤ ꯆꯥꯎꯋꯦ ꯑꯗꯨꯕꯨ ꯐꯤꯒꯔ ꯂꯩꯇꯕ ꯑꯗꯨꯒꯨꯝꯕ ꯁ꯭ꯇꯥꯥꯏꯜꯗꯣ
ꯄ꯭ꯔꯤꯟ ꯂꯩꯇ꯭ꯔꯣ
ꯄ꯭ꯋꯤꯟ ꯂꯩꯇ ꯕ꯭ꯂꯦꯛꯅꯦ
ꯑꯣꯝ
ꯂꯥꯏꯛ ꯄ꯭ꯔꯦꯟ ꯑꯣꯏꯕꯅꯦ
ꯑꯁꯤ ꯎ ꯍꯥꯏꯗꯤ ꯄ꯭ꯂꯦꯟ ꯍꯥꯏꯗꯤ ꯐꯤꯒꯔꯒꯨꯝꯕ ꯊꯣꯛꯇꯕ
ꯎꯝ ꯎꯝ ꯎꯝ
ꯑꯣ
ꯖꯁ ꯑꯁꯤ ꯀꯩꯅꯣꯗꯒꯤ ꯊꯧꯕꯗꯣ ꯎ ꯃꯈꯥꯗ ꯑꯗꯨꯝ ꯀꯩꯅꯣꯗꯒꯤ ꯑ ꯃꯥꯒꯤ ꯊꯣꯛꯄꯗꯣ ꯃꯂ ꯍ ꯇ ꯑꯖ ꯁ ꯁꯤꯝꯄꯜ ꯍꯤꯡꯅꯔ
ꯑꯣ
ꯁꯪꯁꯨ ꯁꯥꯡꯗꯝꯅꯦ ꯌꯥꯝ ꯁꯥꯡꯗꯝꯕꯅꯦ
ꯑꯣ ꯐꯗ ꯍꯥꯞꯄ ꯅꯨꯅꯨꯡꯉꯗꯤ ꯌꯥꯗꯦꯗ ꯑꯩꯈꯣꯏꯅ ꯍꯥꯞꯄꯗ ꯀꯝꯐꯣꯔꯇꯦꯕꯜ ꯑꯣꯏ ꯌꯥꯔꯦ
ꯍꯥꯏꯕꯗꯤ ꯍꯧꯖꯤꯛ ꯅꯨꯄꯤꯁꯤꯡ ꯅꯨꯄꯤ ꯅꯠꯇꯦ ꯑꯍꯥꯟꯁꯤꯡꯗꯨꯝ ꯀꯩꯅꯣꯁꯤꯡꯅ ꯍꯥꯞꯄꯗꯣ ꯂꯧꯍꯣꯡꯈ꯭ꯔꯕ ꯑꯗꯨꯒꯨꯝꯕ ꯃꯤꯅ ꯍꯥꯞꯄꯗꯣ ꯆꯥꯎꯕ
ꯎꯝ ꯎꯝ
ꯑꯗꯨꯒꯨꯝꯕ ꯁ꯭ꯇꯥꯥꯏꯜꯅꯤꯗ ꯑꯗꯨꯝ ꯀꯩꯅꯣ ꯑꯣꯏ
ꯅꯍꯧꯣꯔꯦꯟ ꯀ ꯂꯨꯍꯣꯡꯉꯒ ꯑꯉꯥꯡ ꯀꯩꯅꯣ ꯄ꯭ꯔꯒꯅꯦꯟ ꯑꯣꯏꯕ ꯀꯩꯅꯣ ꯍꯥꯞꯅꯤꯉ ꯊꯝꯃꯣ ꯍꯥꯞꯄ ꯌꯥꯝ ꯅꯨꯡꯉꯥꯏꯒꯅꯤ
ꯑꯗꯨꯀꯣ ꯍꯥꯏꯕꯗꯤ ꯌꯦꯡꯕ ꯀꯥꯟꯗ ꯍꯥꯄ ꯌꯥꯝ ꯅꯨꯡꯉꯥꯏꯒꯗꯧ ꯃꯥꯟꯕ ꯑꯗꯨꯒꯤ ꯑꯩꯅ ꯂꯧꯈ꯭ꯔꯕꯅꯦ
ꯂꯥꯛꯑꯣꯦ ꯍꯥꯏꯁꯤ ꯅꯪ ꯄꯩꯁꯥꯃꯨꯛ ꯄꯤꯕ ꯃꯣꯏꯕꯨꯣ ꯅꯠꯇ꯭ꯔꯒ
ꯑꯩ ꯑ ꯅꯨꯄꯤ ꯑꯩꯒꯤ ꯏꯕꯨꯡ ꯅꯨꯄꯤꯗꯨꯁꯨ ꯌꯥ ꯌꯥꯕ
ꯎꯝ ꯍ ꯂ ꯑꯗꯨꯗꯤꯦ
ꯑꯗꯨꯕꯨ ꯑꯩꯅ ꯃꯉꯣꯟꯗ ꯑꯗꯨꯝ ꯄꯩꯁꯥ ꯂꯩꯕꯅꯤꯅ ꯑꯩꯒꯤꯗꯣ ꯗꯨꯝ ꯀꯥꯈ꯭ꯔꯣ ꯍꯥꯏꯕꯅꯦ ꯑꯗꯨꯕꯨ ꯑꯃꯨꯛ ꯌꯥꯏ ꯑꯁꯤꯗꯤ ꯄꯤꯖꯁꯨ ꯌꯥꯏꯍꯥꯏꯅ꯫
ꯑꯥ ꯀꯩꯒꯤ ꯃꯥꯉꫭꯟꯗ ꯅꯪꯒꯤ ꯄꯩꯁꯥ ꯊꯝꯕ꯭ꯔꯣ꯫
ꯎꯝ꯫ ꯅꯍꯥꯟ ꯑꯩꯅ ꯐꯤ ꯇꯧꯕꯒꯤꯅꯤꯗ꯫
ꯑꯣ ꯑꯣ ꯑꯣ꯫ ꯌꯥꯝ ꯂꯩꯕ꯭ꯔꯣ ꯏꯁꯤꯡ ꯇꯔꯥꯒꯨꯝꯕ ꯂꯩꯕ꯭ꯔꫭ꯫
ꯑꯥ ꯍꯣꯏ ꯍꯣꯏ ꯇꯔꯥ ꯒꯨꯝꯕꯗꯤ ꯂꯩꯌ‌ꯦ꯫
ꯑꯝ꯫
ꯀꯥꯏꯗꯒꯤꯅꯣ ꯑ ꯈꯔ ꯂꯩꯕꯒꯤ ꯋꯥꯅꯤꯗ ꯂꯩꯇ꯭ꯔꯕꯅꯦ ꯄꯩꯁꯥꯁꯨ ꯀꯗꯥꯏꯗꯒꯤ
ꯅꯪ ꯑꯣꯏꯅ ꯄꯩꯁꯥ ꯄꯥꯏꯌꯦꯗꯅ ꯑꯗꯨꯗꯤ
ꯆꯗꯥꯏꯗꯒꯤ ꯄꯩꯅꯥꯥ ꯂꯩꯗꯕꯒꯤ ꯋꯥꯔꯦ
ꯐꯦꯖꯤꯀꯣ ꯉꯔꯥꯡ ꯐꯣꯔꯝ ꯑꯣꯄꯦꯟ ꯄꯤꯡ ꯕ꯭ꯂꯦꯛ ꯑꯗꯨꯒ ꯒ꯭ꯔꯦ ꯑꯃ ꯌꯥꯝ ꯐꯖꯕꯅꯦ ꯑꯗꯨꯁꯨ ꯑ ꯑꯁꯤꯦꯡꯕꯅꯦ ꯂꯥꯏꯛ ꯐ ꯂꯩ ꯍꯥꯏ ꯀꯁꯇꯃꯥꯏꯁ ꯀꯩꯅꯣꯝꯃꯝ ꯑꯃꯅꯦꯕꯀꯣ ꯂꯥꯛꯄꯗ ꯂꯩꯔꯝꯗ꯭ꯔꯕ ꯄꯥꯝꯃꯨꯕꯗꯣ ꯑꯩꯗꯤ ꯍꯣꯡꯁꯨ ꯌꯥꯝ ꯍꯣꯡꯉꯛꯑꯦꯕ
ꯎꯝ
ꯅꯪ ꯋꯥꯔꯤ ꯆꯠꯁ‌ꯦꯃ ꯕꯖꯥꯔꯗ꯫ ꯆꯥꯛꯍꯨꯝ ꯌꯥꯝ ꯍꯣꯡꯕꯅ‌ꯦ ꯃꯁꯛꯗꯨꯒ꯫ ꯆꯨꯝ ꯆꯥꯇꯔꯦꯠ ꯆꯥꯝꯃꯉꯥ ꯄꯤꯁꯨ ꯄꯥꯝꯃꯨꯗꯦ ꯑꯗꯨꯗꯤ꯫
ꯎꯝ ꯍꯣꯏ ꯃꯔꯛꯇꯗꯤ ꯑꯗꯨꯝ ꯍꯣꯡꯕꯁꯨ ꯐꯪꯗꯤ ꯐꯪꯕꯅꯤꯀꯣ꯫
ꯎꯝ ꯑꯈꯣꯏ ꯄꯩꯁꯥ ꯂꯩꯇꯕ ꯀꯥꯟꯗ꯫
ꯎꯝ꯫
ꯑꯈꯣꯏ ꯂꯩꯒꯦꯅ ꯆꯠꯂꯗꯤ ꯐꯪꯉꯔꯣꯏ꯫
ꯑꯝ ꯑꯩ ꯀꯩꯅꯣ ꯂꯩꯒ‌ꯦꯅ꯫ ꯈꯟꯒꯤꯝꯅꯤꯅꯦ ꯑꯝꯕꯦꯂꯥ ꯑꯩ ꯂꯩꯒꯦ ꯍꯥꯏꯔꯒ ꯊꯣꯛꯄ ꯀꯧꯕꯀꯣ꯫
ꯑꫭ꯫
ꯑꯩ ꯂꯧꯅꯤꯡꯕꯩ꯫ ꯂꯩꯌ‌ꯦ꯫
ꯂꯩ ꯑꯗꯨꯅꯦ ꯂꯩꯅꯤ ꯉꯥꯛꯇꯅꯦ ꯍꯌꯦꯡ ꯀꯣꯂꯦꯖ ꯀꯥꯒꯦꯅ꯫ ꯈꯜꯂꫭ ꯑꯗꯨꯒ ꯅꯪ꯫
ꯑꯗꯨ ꯑꯩꯁꯨ ꯅꯍꯥꯟ ꯁꯟꯗꯦ ꯅꯨꯃꯤꯠꯇ ꯆꯠꯄꯅꯦ꯫ ꯕꯖꯥꯔ ꯆꯠꯄꯅꯦꯕꯀꯣ ꯑꯗꯨ ꯅꯨꯃꯤꯠꯇ ꯑꯩꯁꯨ ꯑꯅꯤ ꯂꯧꯋꯦ꯫
ꯀꯥꯔꯤ꯫
ꯀꯩꯅꯣ ꯑꯣꯏꯕ ꯑꯃꯥꯗꯣ ꯋꯥꯏꯠ ꯀꯣ꯫